ꯍꯜꯂꯣ ꯑꯥ ꯍꯥ ꯇꯥ ꯇꯥꯔꯕꯣ
ꯇꯥꯔꯦ ꯇꯥꯔꯦ
ꯑꯥ ꯀꯃꯥꯏ ꯀꯃꯥꯏ ꯇꯧꯔꯤ ꯅꯨꯡꯉꯥꯏꯔꯤꯕꯣ
ꯑꯧ ꯅꯨꯡꯉꯥꯏꯔꯤꯌꯦ
ꯑꯥ ꯍꯧꯖꯤꯛꯀꯤ ꯃꯥ ꯑꯥ ꯍꯧꯖꯤꯛꯀꯤ ꯃꯇꯝꯁꯤꯕꯨ ꯑꯥ ꯀꯩꯅꯣ ꯇꯧꯕ ꯍꯥ ꯑꯩꯈꯣꯏꯒꯤ ꯏꯁꯄꯣꯔꯠꯁꯀꯤ ꯃꯔꯝꯁꯤꯗꯩꯁꯤꯗ ꯑꯩꯈꯣꯏꯒꯤ ꯑꯥ ꯏꯁꯄꯣꯔꯠꯁꯀꯤ ꯃꯔꯝꯗꯁꯨ ꯀꯩꯅꯣ ꯇꯧꯔꯦ ꯌꯥꯝꯅ ꯑꯩꯈꯣꯏꯒꯤ ꯑꯥ ꯁꯦꯂꯦ ꯒ꯭ꯔꯨꯨꯞ ꯀꯣ
ꯎꯝ
ꯂꯩꯀꯥꯏ ꯂꯩꯀꯥꯏꯁꯤꯡꯒꯤ ꯀꯩꯅꯣ ꯁꯤꯗꯩꯁꯤꯗ ꯁꯦꯜꯐ ꯍꯦꯜꯞ ꯒ꯭ꯔꯨꯞ ꯃꯌꯥꯝ ꯊꯣꯛꯂꯛꯏꯁꯦ ꯁꯨꯝ ꯐꯩꯌꯦꯅ ꯈꯟꯕꯤꯕ꯭ꯔꯣ ꯀꯃꯥꯏꯅ ꯇꯧꯒꯦ
ꯑꯁ ꯌꯥꯝ ꯐꯩꯌꯦꯅ ꯈꯜꯂꯦ
ꯑꯥ
ꯌꯥꯝ ꯐꯩ ꯑꯩꯈꯣꯏꯁꯨ ꯑꯗꯨꯝ ꯌꯥꯎꯖꯔꯤ
ꯑꯥ
ꯁꯦꯜꯞ ꯍꯦꯜꯞ ꯒ꯭ꯔꯨꯞꯁꯦ ꯑꯩꯈꯣꯏꯒꯤ ꯂꯩꯀꯥꯏꯒꯤ ꯏꯃꯥꯟꯅꯕꯤ ꯃꯌꯥꯝ ꯄꯨ ꯄꯨꯨꯔꯒꯀꯣ ꯍꯞꯇꯥ ꯈꯨꯗꯤꯡꯒꯤ ꯁꯦꯟ ꯈꯔꯒ ꯇꯤꯡ ꯀꯩꯅꯣ ꯁꯦꯡꯈꯥꯏ ꯇꯧꯔꯒ ꯍꯞꯊꯥꯒꯤ ꯁꯦꯡꯈꯥꯏ ꯇꯧꯔꯒ ꯑꯩꯈꯣꯏ ꯒ꯭ꯔꯨꯞꯄꯤꯡ ꯍꯦꯛ ꯍꯦꯛ ꯄꯨꯟꯖꯩ
ꯑꯥ
ꯃꯐꯝ ꯍꯣꯡ ꯍꯣꯡꯗꯅ ꯑꯃꯒꯤ ꯌꯨꯝꯗ ꯑꯃꯨꯛ ꯑꯃꯒꯤ ꯌꯨꯝꯗ ꯑꯃꯨꯛ
ꯍꯥꯝ
ꯑꯗꯨꯅ ꯁꯦꯜꯞ ꯍꯦꯜꯞ ꯒ꯭ꯔꯨꯞꯁꯤꯦ ꯌꯥꯝ ꯀꯥꯟꯅꯕ꯭ꯔꯥ ꯍꯥꯏꯅ ꯈꯜꯂꯦ
ꯑꯥ ꯈꯣꯏ ꯍꯣꯏ ꯀꯩꯅꯣ ꯁꯦꯜꯐ ꯍꯦꯜꯞ ꯒ꯭ꯔꯨꯞ ꯇꯧꯔ ꯑꯩꯈꯣꯏꯒꯤ ꯁꯤꯟꯐꯝ ꯑꯃꯁꯨ ꯃꯌꯥꯝ ꯒ꯭ꯔꯨꯞ ꯑꯣꯏꯅ ꯏꯊꯟꯗ ꯁꯨꯕ ꯇꯟꯕꯗꯣ ꯃꯌꯥꯝ ꯒ꯭ꯔꯨꯞ ꯑꯣꯏꯅ ꯁꯨꯃꯤꯟꯅꯔꯒꯀꯣ ꯑꯗꯒꯤ ꯑ ꯑꯋꯥꯕꯁꯨ ꯀꯥꯎ ꯀꯥꯎꯔꯦ ꯑꯗꯒꯤ ꯑꯩꯈꯣꯏꯒꯤ ꯀꯩꯅꯣꯁꯨ ꯃꯌꯥꯝꯒꯤ ꯑꯄꯥꯝꯕ ꯑꯐꯕ ꯐꯠꯇꯕ ꯁꯃꯥꯖꯇ ꯑꯁꯤ ꯆꯠꯅꯕ ꯆꯠꯅꯗꯕ ꯑꯁꯤꯁꯨ ꯂꯣꯏꯅ ꯀꯩꯅꯣ ꯇꯧꯕ ꯉꯝꯃꯦꯗꯅ ꯑꯗꯨꯑꯣꯏꯗꯤ
ꯍꯣꯏ
ꯎꯝ ꯌꯥꯝ ꯐꯩ ꯁꯣꯝꯗ ꯁꯦꯜꯗꯤ ꯍꯦꯜꯞ ꯒ꯭ꯔꯨꯞ ꯌꯥꯎꯕꯤꯕ꯭ꯔꯥ ꯀꯃꯥꯏꯅ ꯇꯧꯒꯦ
ꯑꯩ ꯌꯥꯎꯖꯩꯌꯦ ꯑꯩꯈꯣꯏꯁꯨ ꯒ꯭ꯔꯨꯞ ꯑꯃ ꯁꯦꯝꯃꯒ ꯑꯩꯈꯣꯏ ꯑꯩꯈꯣꯏꯈꯩꯁꯨ ꯒ꯭ꯔꯨꯞ ꯑꯃ ꯁꯦꯝꯃꯒ ꯑꯩꯈꯣꯏ ꯄꯨꯂꯞ ꯍꯞꯇꯥ ꯈꯨꯗꯤꯡꯒꯤ ꯐꯝꯖꯩ ꯑꯩꯈꯣꯏ ꯏꯔꯥꯏ ꯈꯨꯗꯤꯡꯒꯤ ꯑꯩꯈꯣꯏ ꯑꯃꯒꯤ ꯌꯨꯝꯗ ꯑꯃꯨꯛ ꯇꯤꯟꯅꯩ ꯑꯃꯒꯤ ꯌꯨꯝꯗ ꯑꯃꯨꯛ ꯄꯨꯜꯂꯤ ꯑꯗꯨꯃꯥꯏꯅ ꯇꯧꯔꯒ ꯑꯩꯈꯣꯏꯁꯨ ꯆꯥꯎꯈꯠꯄ ꯆꯥꯎꯈꯠꯄ ꯀꯩꯅꯣ ꯍꯥꯏꯇꯥꯔꯦ ꯆꯥꯎꯈꯠ ꯈꯣꯡꯊꯥꯡ ꯌꯥꯎꯅꯅꯕ ꯑꯩꯅ ꯑꯩꯈꯣꯏ ꯄꯩꯁꯥꯁꯦ ꯑꯩꯈꯣꯏ ꯃꯁꯦꯟ ꯄꯨꯊꯣꯛꯅꯔꯒ
ꯑ
ꯗ꯭ꯔꯦꯁ ꯂꯥꯛꯅꯅꯕ
ꯎꯝ
ꯍꯥꯏꯗꯤ ꯁꯦꯟ ꯈꯔ ꯆꯥꯎꯊꯣꯛꯅꯅꯕ ꯍꯥꯏꯅ ꯁꯦꯡꯈꯥꯏ ꯀꯩꯅꯣ ꯇꯧꯔꯒ ꯇꯧꯖꯩꯔꯤꯌꯦ
ꯍꯣꯏ ꯍꯣꯏ ꯑꯗꯣ ꯁꯣꯝꯒꯤ ꯑꯗꯨꯗꯒꯤ ꯑꯩꯈꯣꯏꯒꯤ ꯀꯩꯅꯣ ꯇꯧꯔꯕ ꯀꯟꯇ꯭ꯔꯤꯕ꯭ꯌꯨꯁꯟ ꯈꯥꯏꯒꯠꯂꯛꯄ ꯄꯩꯁꯥꯈꯩꯗꯣ ꯑꯗꯒꯤ ꯑꯩꯈꯣꯏꯅ ꯄ꯭ꯔꯗꯛꯁ ꯇꯧꯕꯗ ꯀꯩꯅꯣ ꯇꯧꯔꯕ ꯎ ꯑꯣ ꯐꯪꯉꯛꯄꯣ ꯄꯩꯁꯥꯒꯤꯗꯨꯗꯤ ꯕꯦꯡꯇ ꯀꯩꯅꯣ ꯁꯦꯚꯤꯡ ꯇꯧꯕꯤꯕ꯭ꯔꯥ ꯀꯃꯥꯏꯅ ꯇꯧꯏꯤ
ꯁꯨ ꯑꯍꯥꯟꯕꯗ ꯑꯩꯈꯣꯏꯁꯦ ꯇꯧꯔꯝꯃꯦ ꯇꯧꯔꯝꯕꯁꯦ ꯑꯩꯈꯣꯏꯒꯤ ꯑ ꯃꯤꯁꯤꯡꯁꯦ ꯀꯩꯅꯣ ꯍꯥꯏꯌꯦꯕ ꯃꯣꯏꯒꯤ ꯑ ꯀꯩꯅꯣ ꯂꯝ ꯑꯩꯈꯣꯏꯒꯤ ꯆꯠꯄ ꯈꯣꯠꯄ ꯈꯔ ꯌꯥꯎꯔꯛꯄꯀꯣ
ꯍꯣꯏ ꯍꯣꯏ
ꯍꯥꯏꯗꯤ ꯃꯐꯝ ꯃꯐꯝ ꯈꯨꯗꯤꯡꯒꯤ ꯑꯩꯈꯣꯏ ꯇ꯭ꯔꯦꯅꯤꯡ ꯍꯥꯏꯇꯥꯔꯦ ꯑꯗꯒꯤ ꯂꯦꯛꯄꯤ ꯆꯥꯕꯤ ꯈꯔ ꯌꯥꯎꯔꯛꯄꯒꯤ ꯀꯩꯅꯣꯃꯥ ꯕꯦꯂꯦꯠ ꯈꯟꯕꯒꯤ ꯑꯃ ꯌꯥꯎꯔꯛꯄꯗꯨꯗ ꯑꯩꯈꯣꯏꯁꯦ ꯐꯔꯛ ꯇꯥꯅꯗꯅ ꯑꯗꯨꯃꯥꯏꯟ ꯇꯧꯔꯒ ꯑꯩꯈꯣꯏꯁꯦ ꯑ ꯑꯈꯣꯏꯗꯤ ꯑꯈꯣꯏ ꯃꯁꯦꯟ ꯑꯣꯏꯅ ꯀꯩꯅꯣ ꯄꯨꯜꯂꯁꯤ ꯇꯧꯔꯁꯤꯑꯅ ꯆꯂꯥꯏꯔꯁꯦꯅ ꯑꯗꯨꯃꯥꯏꯟ ꯇꯧꯔꯒ ꯑꯩꯈꯣꯏ ꯃꯁꯦꯟ ꯑꯗꯨꯝ ꯔꯥꯎꯟ ꯆꯠꯅꯔꯒ ꯑꯗꯨꯝ ꯆꯂꯥꯏꯔꯤꯌꯦ ꯁꯦꯂꯦꯒ꯭ꯔꯨꯞꯀꯤꯁꯦ
ꯑꯣ ꯌꯥꯝ ꯐꯩꯌꯦ ꯑꯗꯨꯁꯨ ꯎꯝ ꯑꯗꯨꯗꯤ
ꯇꯧꯔꯒ
ꯍꯣ ꯑꯗꯨꯠ ꯁꯣꯝꯒꯤ ꯁꯦꯜꯐ ꯍꯦꯜꯞ ꯒ꯭ꯔꯨꯞ ꯀꯩꯅꯣ ꯇꯧꯔꯤꯁꯤꯗꯤ ꯑꯗ ꯋꯥꯛꯁꯤꯗꯤ ꯀꯔꯝ ꯀꯔꯝꯕ ꯀꯩꯅꯣꯗ ꯑ ꯁꯨꯕꯤ ꯀꯩꯅꯣ ꯐꯤꯁꯥ ꯂꯣꯟꯁꯥꯒꯤꯗꯁꯨ ꯑꯗꯨꯝ ꯊꯥꯗꯕ꯭ꯔꯥ ꯀꯃꯥꯏꯟ ꯇꯧꯋꯤ
ꯑꯧ ꯐꯤꯁꯥ ꯂꯣꯟꯁꯥꯗ ꯊꯧꯗꯩ ꯗꯨꯀꯥꯟ ꯐꯝꯕ ꯕꯣꯏꯂꯔ ꯂꯣꯏꯕ ꯌꯦꯟ ꯂꯣꯏꯕ ꯀꯩꯗꯧꯕ ꯉꯥꯅꯨ ꯂꯣꯏꯕ
ꯍꯣꯏ ꯍꯣꯏ ꯍꯥ
ꯑꯗꯨꯃꯥꯏꯅ ꯑꯩꯈꯣꯏꯒꯤ ꯁꯦꯟꯊꯣꯛ ꯂꯝꯕꯤꯁꯦ ꯈꯔ ꯑ ꯀꯩꯅꯣ ꯇꯧꯔꯒ ꯊꯥꯗꯅꯔꯒ ꯑꯗꯨꯃꯥꯏꯅ ꯈꯣꯝꯒꯠꯅꯔꯒ ꯈꯔ ꯆꯥꯎꯊꯣꯛꯅꯕ ꯇꯧꯖꯔꯤꯌꯦ
ꯍꯣꯏ ꯍꯣꯏ ꯑꯝ ꯀꯩꯅꯣ ꯑꯃꯅ ꯑꯈꯣꯏꯒꯤ ꯌꯦꯟ ꯑꯣꯏꯔꯁꯨ ꯉꯥꯅꯨ ꯑꯣꯏꯔꯁꯨ ꯑꯣꯛ ꯑꯣꯏꯔꯁꯨ ꯑꯈꯣꯏꯅ ꯄꯩꯁꯥ ꯄꯨꯊꯣꯛꯑꯒ ꯂꯣꯏꯕꯗꯤ ꯉꯝꯖꯗꯕ ꯀꯥꯡꯕꯨ ꯀꯣ
ꯃꯥꯅꯦ
ꯏꯁꯥꯒꯤ ꯑ ꯁꯦꯜꯍꯦꯞ ꯂꯩꯇꯕ ꯑꯈꯣꯏꯒꯤ ꯀꯩꯅꯣ ꯂꯩ ꯖꯗꯕꯗꯣ ꯑ ꯅꯣꯏꯒꯤ ꯁꯦꯜꯐ ꯍꯦꯜꯞ ꯒ꯭ꯔꯨꯞ ꯀꯥꯡꯕꯨꯖꯤꯅ ꯄꯨꯜꯂꯀꯥꯟꯗ ꯑ ꯊꯥꯗꯔꯒ ꯂꯣꯏꯃꯤꯟꯅꯔꯤꯅꯦꯕ
ꯅꯩꯃꯤꯟꯅꯔꯤꯅꯤ
ꯍꯣꯏ ꯌꯥꯝ ꯐꯩ ꯑꯠ ꯌꯥꯝ ꯐꯥꯕ ꯈꯣꯡꯗꯥꯡꯅꯤ ꯑ ꯀꯩꯅꯣ ꯇꯧꯔꯒ ꯑꯗꯨ ꯑ ꯑꯇꯨ ꯅꯣꯏꯒꯤ ꯁꯦꯂꯦꯞ ꯒ꯭ꯔꯨꯞ ꯃꯅꯨꯡꯗꯨꯗꯪ ꯑꯗꯨꯝ ꯇꯧꯕ꯭ꯔꯥ ꯅꯠꯇ꯭ꯔꯒ ꯂꯩꯀꯥꯏꯒꯤ ꯀꯩꯅꯣ ꯇꯧꯕꯗꯨꯁꯨꯝ ꯃꯤꯉꯣꯟꯗꯩꯁꯨ ꯑꯗꯨꯝ ꯑ ꯊꯥꯗꯕ꯭ꯔꯣ
ꯑꯈꯣꯏ ꯁꯦꯜꯐ ꯍꯦꯜꯞ ꯒ꯭ꯔꯨꯞ ꯃꯅꯨꯡ ꯑꯈꯣꯏ ꯑꯩ ꯌꯥꯎꯔꯤꯕ ꯃꯦꯝꯕꯔꯁꯤꯡꯁꯦ ꯁꯤ ꯃꯅꯨꯡꯗ ꯑꯣꯏꯅ ꯑꯗꯨꯝ ꯇꯧꯖꯩ ꯑꯗꯨꯒ ꯑꯇꯣꯞꯄꯗꯗꯤ ꯑꯩꯈꯣꯏ ꯍꯥꯏꯗꯤ ꯀꯩꯅꯣ ꯇꯧꯖꯗ꯭ꯔꯤ
ꯑꯣ ꯍꯣꯏ ꯇꯧꯕꯒꯤ ꯄ꯭ꯂꯥꯟꯗꯤ ꯑꯗꯨꯝ ꯂꯩꯕꯤꯕ꯭ꯔꯥ
ꯑ ꯈꯔ ꯆꯥꯎꯊꯣꯔꯛꯑꯒꯗꯤ ꯇꯧꯔꯛꯄꯒꯤ ꯄ꯭ꯂꯥꯟꯁꯨ ꯑꯗꯨꯝ ꯂꯩꯥꯕꯖꯥꯠꯅꯤ
ꯍꯣ ꯍꯣꯏ ꯌꯥꯝ ꯐꯩ ꯑꯗꯨꯗꯤ ꯑ ꯀꯩꯅꯣ ꯁꯦꯜꯐ ꯍꯦꯜꯞ ꯒ꯭ꯔꯨꯞꯁꯦ ꯃꯤ ꯀꯌꯥꯃꯨꯛꯅ ꯑ ꯁꯥꯕꯤꯒꯦ ꯑ ꯒ꯭ꯔꯨꯞ ꯑꯃꯗ
ꯃꯣꯏ ꯁꯦꯜꯐ ꯍꯦꯜꯞ ꯒ꯭ꯔꯨꯞꯀꯤ ꯀꯩꯅꯣꯁꯦ ꯑꯣꯗꯔꯗꯨ ꯃꯣꯏꯗꯤ ꯇꯔꯥꯗꯒꯤ ꯍꯦꯟ ꯑ ꯇꯧꯕꯗꯤ ꯌꯥꯏ ꯑꯗꯨꯒ ꯇꯔꯥꯗꯩ ꯇꯥꯕꯗꯤ ꯌꯥꯗꯦ ꯍꯥꯏꯕꯗꯨꯗ ꯑꯈꯣꯏꯖꯦ ꯃꯤ ꯇꯔꯥꯍꯨꯝꯗꯣꯏꯅ ꯁꯦꯝꯖꯩ ꯑꯩꯈꯣꯏ ꯃꯤ ꯇꯔꯥꯍꯨꯝꯗꯣꯏꯁꯦ ꯂꯦꯡꯗ꯭ꯔꯒ ꯂꯣꯏꯔꯦꯅ ꯍꯥꯏꯗꯤ ꯇꯣꯛꯈꯤꯕꯁꯨ ꯑꯗꯨꯝ ꯌꯥꯎꯅꯕꯅꯤꯅꯀꯣ ꯑꯈꯣꯏꯁꯤꯗꯤ ꯍꯦꯛ ꯍꯧꯔꯛꯄꯗꯒꯤ ꯉꯁꯤꯐꯥꯎꯗꯤ ꯃꯤ ꯑꯃꯝꯇ ꯃꯌꯦꯡ ꯇꯥꯕꯗꯤ ꯂꯩꯇ꯭ꯔꯤ ꯑꯗꯨꯝ ꯐꯖꯅ ꯑꯗꯨꯝ ꯂꯦꯞꯇꯅ ꯆꯠꯊꯖꯔꯤ
ꯎꯝ ꯑꯗꯨꯒꯤ ꯑꯥ ꯁꯥꯔ ꯀꯩꯅꯣꯗꯨꯒꯤ ꯑꯩꯈꯣꯏꯒꯤ ꯁꯦꯜꯐ ꯍꯦꯜꯞ ꯒ꯭ꯔꯨꯞꯁꯤꯗꯤ ꯊꯥꯗ ꯑꯣꯏꯅ ꯀꯩꯅꯣ ꯇꯧꯕꯤꯕ꯭ꯔꯥ ꯅꯠꯇ꯭ꯔꯒ ꯀꯃꯥꯏꯅ ꯇꯧꯋꯤ ꯊꯥꯗ ꯑꯣꯏꯅ ꯀꯂꯦꯛꯁꯟ ꯇꯧꯕ꯭ꯔꯥ ꯅꯠꯇ꯭ꯔꯒ ꯍꯞꯇꯥ ꯈꯨꯗꯤꯡꯒꯤ ꯐꯝꯕꯤꯕ꯭ꯔꯥ ꯀꯃꯥꯏꯅ ꯇꯧꯏ
ꯑꯩꯈꯣꯏꯗꯤ ꯍꯞꯇꯥ ꯍꯞꯇꯥ ꯈꯨꯗꯤꯡꯒꯤ ꯑꯣꯏꯅ ꯐꯝꯖꯩꯌꯦ
ꯑꯥ
ꯑꯩꯈꯣꯏ ꯐ꯭ꯔꯥꯏꯗꯦ ꯈꯨꯗꯤꯡꯒꯤ ꯍꯞꯇꯥ ꯈꯨꯗꯤꯡꯒꯤ ꯑꯗꯨꯝ ꯄꯨꯜꯂꯦ ꯑꯗꯨꯒ ꯔꯥꯎ꯭ꯟ ꯑꯣꯏꯅ ꯆꯠꯂꯦ ꯑꯩꯈꯣꯏ ꯃꯦꯝꯕꯔꯁꯤꯡꯁꯤ ꯃꯌꯨꯝ ꯃꯌꯨꯝꯗ ꯉꯅ ꯑꯃꯗ ꯇꯥꯕ ꯃꯊꯪꯒꯤꯅ ꯑꯃꯗ ꯇꯥꯕ ꯃꯦꯝꯕꯔ ꯃꯁꯤꯡ ꯁꯨꯅꯅꯕ ꯕꯥ ꯑꯗꯨꯝ ꯁꯥꯔꯀꯜ ꯎꯡꯉꯦ ꯍꯥꯏꯇꯥꯔꯦ
ꯍꯣꯏ ꯍꯣꯏ ꯑꯥ ꯑꯗꯒꯤ ꯑꯩꯈꯣꯏꯅ ꯄꯩꯁꯥꯒꯤꯗꯁꯨ ꯅꯠꯇꯅ ꯑꯩꯈꯣꯏꯅ ꯁꯤꯃ ꯁꯤꯟꯐꯝ ꯑꯃꯃꯝ ꯄꯥꯏꯅꯅꯕ ꯍꯣꯠꯅꯔꯛꯏꯁꯦ ꯑꯩꯈꯣꯏ ꯁꯦꯜꯐ ꯍꯦꯜꯞ ꯒ꯭ꯔꯨꯞꯅ ꯂꯤꯡꯈꯠꯂꯀꯥꯟꯗ ꯃꯁꯤ ꯌꯥꯝ ꯐꯩ ꯑꯩꯈꯣꯏꯒꯤ ꯍꯧꯖꯤꯛꯇꯤ ꯂꯩꯀꯥꯏ ꯂꯩꯀꯥꯏ ꯈꯨꯗꯤꯡꯒꯤ ꯁꯨꯃꯥꯏꯅ ꯁꯦꯜꯞ ꯍꯦꯜꯞ ꯒ꯭ꯔꯨꯞꯀꯨꯝꯕ ꯀꯩꯒꯨꯝꯕꯁꯦ ꯑꯗꯨꯝ ꯂꯤꯡꯈꯠꯂꯒ ꯁꯤꯒꯤ ꯀꯩꯅꯣꯁꯦ ꯑꯥ ꯌꯥꯝꯅ ꯀꯩꯅꯣ ꯇꯧꯔꯛ ꯑꯦ ꯍꯥꯏꯇꯥꯔꯦ ꯑꯩꯈꯣꯏꯒꯤ ꯀꯩꯅꯣ ꯀꯅꯥ ꯂꯩ ꯑꯩꯈꯣꯏꯅ ꯀꯩꯒꯨꯝꯕ ꯊꯕꯛ ꯑꯃꯗꯤ ꯇꯧꯅꯤꯡꯉꯦ ꯑꯗꯨ ꯄꯩꯁꯥꯗꯤ ꯂꯩꯇ꯭ꯔꯦ ꯑ ꯑꯩꯈꯣꯏꯅ ꯒ꯭ꯔꯨꯞ ꯑꯃ ꯁꯥꯒꯠꯂꯛꯀꯥꯟꯗ ꯑꯩꯈꯣꯏꯒꯤ ꯄꯩꯁꯥ ꯊꯥꯗꯕꯁꯦ ꯑꯥ ꯁꯤꯁꯨ ꯌꯥꯝꯅ ꯐꯩ ꯑꯥ ꯑꯁꯣꯝꯒꯤ ꯄꯩꯁꯥꯁꯤꯡꯗꯨꯗꯤ ꯀꯩꯅꯣ ꯇꯧꯕ꯭ꯔꯥ ꯁꯦꯜꯞ ꯍꯦꯜꯞ ꯒ꯭ꯔꯨꯞꯀꯤ ꯄꯩꯁꯥꯁꯤꯡꯗꯨꯗꯤ ꯑꯩꯈꯣꯏꯒꯤ ꯇꯥꯔꯒꯦꯠꯁꯦ ꯀꯩꯅꯣ ꯌꯥꯝꯈꯠꯂꯛꯑꯀꯥꯟꯗꯗꯤ ꯀꯔꯤ ꯇꯧꯕꯤꯒꯦꯅ ꯈꯜꯂꯦ ꯅꯣꯏ ꯀꯩꯅꯣ ꯒ꯭ꯔꯨꯞꯁꯤꯡꯗꯨꯗꯤ
ꯌꯥꯝꯈꯠꯂꯛꯑꯀꯥꯟꯗ ꯑꯩꯈꯣꯏꯒꯤ ꯃꯄꯥꯟꯗꯁꯨ ꯍꯥꯏꯗꯤ ꯕꯦꯡꯀꯨꯝꯕꯗꯁꯨ
ꯑꯥ
ꯈꯟꯖꯩ ꯑꯗꯨꯒ ꯑꯍꯦꯟꯕ ꯀꯩꯅꯣ ꯇꯧꯔꯒꯅ ꯑꯩꯈꯣꯏꯒꯤ ꯂꯩꯀꯥꯏꯗꯁꯨ ꯑꯗꯨꯝ ꯆꯥꯎꯊꯣꯛꯅꯕ ꯍꯣꯠꯅꯖꯒꯦꯅ ꯈꯟꯖꯔꯤ
ꯍꯣ ꯍꯣꯏ ꯌꯥꯝ ꯐꯩ ꯑꯗꯨ ꯀꯩꯅꯣ ꯇꯧꯔꯒ ꯑꯩꯈꯣꯏꯒꯤ ꯉꯁꯥꯏ ꯃꯤ ꯇꯔꯥꯗꯒꯤꯅ ꯇꯔꯥ ꯃꯉꯥꯕꯨ ꯍꯥꯏꯔꯦꯀꯣ ꯉꯁꯥꯏ ꯍꯥꯏꯕꯤꯈꯤꯕꯗ ꯑꯗꯣ ꯁꯤꯗꯒꯤ ꯑꯃꯨꯛ ꯑꯞꯒ꯭ꯔꯦꯗ ꯇꯧꯕ ꯑꯥꯗꯒꯤ ꯑꯩꯈꯣꯏ ꯃꯤ ꯇꯔꯥꯍꯨꯝꯗꯣꯏꯁꯤꯗꯒꯤ ꯀꯨꯜ ꯐꯥꯍꯟꯕ ꯑꯗꯒꯤ ꯁꯤꯗꯒꯤ ꯑꯞꯒ꯭ꯔꯦꯠ ꯑꯃꯨꯛ ꯍꯦꯟꯅ ꯇꯧꯕ ꯁꯤꯒꯨꯝꯕ ꯄ꯭ꯔꯣꯁꯦꯁꯇꯤ ꯂꯩꯕꯤꯕ꯭ꯔꯥ ꯅꯠꯇ꯭ꯔꯒ ꯀꯃꯥꯏꯅ ꯇꯧꯏ ꯑꯗꯨꯝ ꯇꯧꯒꯦꯁꯨ ꯈꯟꯕ꯭ꯔꯥ
ꯑꯗꯨꯗꯤ ꯑꯩꯈꯣꯏ ꯃꯤ ꯀꯩꯅꯣ ꯇꯧꯗꯦ ꯌꯥꯝꯗꯕꯁꯤꯅ ꯑꯗꯨꯝ ꯁꯤꯅ ꯂꯦꯡꯗꯕ ꯇꯧꯔꯁꯦꯅ ꯑꯗꯨꯝ ꯈꯟꯅꯔꯦ ꯑꯩꯈꯣꯏ ꯍꯧꯖꯤꯛ ꯍꯧꯖꯤꯛꯀꯤꯗꯤ ꯑꯣꯏꯅ ꯃꯤ ꯌꯥꯝꯃꯒꯗꯤ ꯇꯣꯛꯈ꯭ꯔꯒ ꯍꯌꯦꯡ ꯀꯩꯅꯣ ꯇꯧꯕꯗ ꯖꯟ ꯖꯥꯟ ꯑꯣꯏꯕ ꯊꯕꯛ ꯑꯣꯏꯒꯗ꯭ꯔꯥ ꯍꯥꯏꯅ ꯈꯟꯖꯕ
ꯍꯣꯏ ꯍꯣꯏ ꯍꯣꯏ ꯑꯗꯨꯗꯤ ꯑꯩꯈꯣꯏꯅ ꯁꯦꯜ ꯍꯦꯜꯞ ꯒ꯭ꯔꯨꯞ ꯑꯃ ꯑꯃꯨꯛ ꯇꯧꯒꯦ ꯍꯥꯏꯕ ꯀꯩꯅꯣ ꯇꯧꯕ ꯑꯣꯏ ꯇꯥꯔꯗꯤ ꯃꯈꯣꯏꯁꯨ ꯒ꯭ꯔꯨꯞ ꯑꯃ ꯁꯥꯒꯠꯄ ꯃꯊꯧ ꯇꯥꯔꯤꯑꯕꯀꯣ
ꯄꯅꯦ ꯃꯥꯅꯦ ꯏꯅꯧꯅꯧꯅ ꯁꯥꯒ ꯌꯥꯎꯖꯒꯦ ꯇꯧꯖꯒꯦ ꯍꯥꯏꯔꯒꯗꯤ ꯒ꯭ꯔꯨꯞ ꯑꯃ ꯁꯦꯝꯃꯀꯥꯟꯗ
ꯑꯥ
ꯒ꯭ꯔꯨꯞ ꯏꯅꯧ ꯅꯧꯅ ꯑꯃꯨꯛ ꯁꯦꯝꯒꯠꯇꯣꯏꯕ
ꯑꯥ
ꯎꯝ
ꯎ ꯑꯗꯨꯗꯤ ꯀꯩꯅꯣ ꯆꯍꯤ ꯀꯌꯥꯃꯨꯛꯇꯤ ꯁꯨꯕꯤꯔꯦ ꯁꯣꯝꯅ ꯁꯣꯝꯒꯤ ꯁꯦꯜ ꯍꯦꯜꯞ ꯒ꯭ꯔꯨꯞ ꯀꯩꯅꯣ ꯇꯧꯔꯤꯁꯦ
ꯆꯍꯤ ꯃꯔꯤ ꯃꯉꯥ ꯁꯨꯃꯥꯏꯅ ꯁꯨꯔꯝꯗꯧ ꯃꯥꯜꯂꯦ
ꯎꯝꯍꯨꯝ ꯑꯗꯨꯗꯤ ꯑꯥ ꯀꯩꯅꯣ ꯁꯦꯚꯤꯡꯗꯤ ꯐꯅꯌꯥꯝ ꯇꯧꯔꯝꯃꯅꯤꯀꯣ ꯆꯍꯤ ꯃꯔꯤ ꯃꯉꯥ ꯀꯩꯅꯣ ꯇꯧꯔꯗꯤ
ꯇꯧꯖꯔꯦ
ꯎꯝ ꯀꯩꯅꯣꯗꯒꯤ ꯃꯈꯥ ꯑꯗꯨꯝ ꯆꯠꯊꯕꯤꯒꯤ ꯇꯧꯕꯅꯤꯀꯣ ꯁꯦꯜ ꯍꯦꯜꯞ ꯒ꯭ꯔꯨꯞꯁꯦ
ꯃꯥꯅꯦ ꯃꯥꯅꯦ ꯃꯈꯥ ꯆꯠꯊꯈꯤꯗꯣꯏꯅꯦ
ꯑꯥ ꯑꯩꯈꯣꯏꯒꯤ ꯁꯤꯔ ꯀꯩꯅꯣ ꯐꯥꯝꯒꯨꯝꯕꯗꯗꯤ ꯊꯥꯗꯗꯕ꯭ꯔꯥ ꯀꯃꯥꯏꯅ ꯇꯧꯏ ꯁꯦꯜ ꯍꯦꯜꯞ ꯒ꯭ꯔꯨꯞꯁꯦ ꯑꯣ ꯉꯁꯥꯏ ꯊꯥꯗꯩ ꯍꯥꯏꯀꯣ ꯑꯣꯛ ꯂꯣꯏꯕ ꯌꯦꯟ ꯂꯣꯏꯕ ꯀꯩꯅꯣꯁꯤꯡꯗꯁꯨ ꯑꯗꯨꯝ ꯊꯥꯗꯩꯩ ꯍꯥꯏꯀꯣ
ꯍꯣꯏ
ꯎꯝ ꯎꯝ ꯑꯗ ꯀꯩꯅꯣ ꯇꯧꯔꯒ ꯑꯗꯨꯝ ꯑꯩꯈꯣꯏ ꯏꯁꯥ ꯏꯁꯥꯅ ꯄꯨꯔꯤꯕꯁꯦ ꯑꯗꯨꯒ ꯑꯩꯈꯣꯏꯒꯤ ꯏꯟꯇꯔꯦꯁꯁꯨ ꯑꯗꯨꯝ ꯌꯥꯎꯍꯜꯂꯒ ꯄꯨꯕ꯭ꯔꯥ ꯀꯃꯥꯏꯅ ꯇꯧꯋ
ꯏꯟꯇꯔꯦꯟꯁ ꯁꯤ ꯌꯥꯎꯋꯦ ꯏꯟꯇꯔꯦꯁ ꯌꯥꯎꯔꯒ ꯑꯩꯈꯣꯏꯒꯤ ꯑꯩꯈꯣꯏꯒꯤ ꯆꯥꯎꯊꯣꯛꯅꯕ ꯍꯥꯏꯇꯥꯔꯦꯀꯣ ꯑꯩꯈꯣꯏ ꯃꯁꯦꯟ ꯑꯗꯨꯝ ꯏꯟꯇꯔꯦꯁ ꯌꯥꯎ ꯌꯥꯎꯒ ꯄꯨꯊꯅꯔꯒ ꯏꯟꯇꯔꯦꯁ ꯌꯥꯎꯅ ꯌꯥꯎꯅ ꯀꯠꯅꯔꯒ ꯑꯗꯨꯃꯥꯏ ꯁꯨꯝ ꯆꯥꯎꯔꯛ ꯁꯨꯝ ꯁꯟꯗꯣꯔꯛꯄ ꯆꯥꯎꯊꯣꯔꯛꯄ ꯍꯥꯏꯇꯥꯔꯦ
ꯑꯥ ꯎꯝ ꯑ ꯌꯥꯝ ꯐꯩ ꯑꯩꯈꯣꯏꯒꯤ ꯑ ꯐ꯭ꯔꯤꯗ ꯑꯩꯈꯣꯏꯒꯤ ꯃꯇꯝ ꯃꯥꯡꯍꯟꯗꯅ ꯂꯩꯗꯣꯏ ꯁꯔꯛꯄꯨꯗꯤꯀꯣ ꯃꯌꯥꯝ ꯄꯨꯟꯖꯤꯜꯂꯒ ꯃꯌꯥꯝ ꯀꯩꯅꯣ ꯇꯧꯔꯀꯥꯟꯗ ꯁꯨꯃꯥꯏꯅ ꯀꯔꯤꯒꯨꯝꯕ ꯄ꯭ꯔꯣꯖꯦꯛ ꯑꯃ ꯄꯥꯏꯈꯠꯁꯤ ꯀꯔꯤꯒꯨꯝꯕ ꯊꯕꯛ ꯑꯃ ꯀꯩꯅꯣ ꯇꯧꯁꯦꯅ ꯃꯌꯥꯝ ꯄꯨꯟꯅ ꯑꯣ ꯍꯣꯠꯅꯃꯤꯅꯔꯤꯗꯣ ꯌꯥꯝꯅ ꯐꯩꯌꯦꯅ ꯈꯜꯂꯦ ꯎꯝ
ꯑꯍꯣꯏ
ꯑꯗꯨ ꯀꯩꯅꯣ ꯇꯧꯔꯦ ꯍꯥꯏ ꯂꯣꯀꯦꯂꯤꯇꯤ ꯉꯥꯛꯇ ꯑꯣꯏꯕ꯭ꯔꯥ ꯀꯩꯅꯣꯖꯤ ꯁꯦꯂ‌ꯦꯜꯞ ꯒ꯭ꯔꯨꯞꯁꯤꯗꯤ ꯑꯗꯨ ꯑꯇꯣꯞꯄ ꯑꯥꯎ ꯁꯥꯏꯠꯇꯁꯨ ꯌꯥꯎꯕ꯭ꯔꯥ ꯀꯃꯥꯏꯅ ꯇꯧꯋꯤ
ꯌꯥꯎꯗꯦ ꯑ ꯑꯩꯈꯣꯏ ꯂꯩꯀꯥꯏ ꯃꯁꯦꯟ ꯑꯣꯏꯅ ꯑꯗꯨꯝ
ꯑꯣ ꯂꯩꯀꯥꯏ ꯂꯩꯀꯥꯏ ꯉꯥꯛꯇ ꯗꯨꯝ ꯇꯧ
ꯗꯨꯝ ꯏꯃꯥꯟꯅꯕꯤ ꯃꯌꯥꯝ ꯄꯨꯟꯖꯜꯂꯒ ꯇꯧꯖꯔꯦ ꯑꯗꯨꯝ
ꯑꯣ ꯑꯣ ꯑꯣ ꯎꯝ ꯍꯣꯏ ꯍꯣꯏ ꯀꯩꯅꯣ ꯑ ꯈꯪꯅꯕ ꯉꯥꯛꯇ ꯍꯥꯏꯇꯥꯔꯦꯅꯦꯀꯣ
ꯑꯥꯎ ꯑꯥꯎ ꯈꯪꯅꯕ ꯉꯥꯛꯇ ꯑꯔꯥꯞꯄꯗꯩꯗꯤ ꯑꯩꯈꯣꯏ ꯑꯝꯇ ꯑꯥꯎ ꯎꯝ ꯀꯩꯅꯣ ꯀꯣꯟꯖꯜꯂꯨꯗꯔꯦ ꯍꯥꯏꯇꯥꯔꯦ ꯑꯅꯛꯄ ꯑꯩꯈꯣꯏ ꯁ꯭ꯋꯥꯏꯒꯤ ꯏꯃꯥꯟꯅꯕꯤ ꯃꯌꯥꯝꯖ‌ꯦ ꯑꯗꯨꯝ ꯄꯨꯟꯖꯔꯦ ꯑꯗꯨꯒ ꯀꯥꯏꯗꯅꯕ ꯑꯅ
ꯑꯣ ꯐꯔꯦ ꯐꯔꯦ ꯑꯗꯨꯗꯤꯀꯣ ꯀꯣꯟꯅ ꯑꯃꯨꯛ ꯋꯥꯔꯤ ꯁꯥꯟꯅꯔꯖꯤ ꯊꯝꯃꯦ ꯊꯝꯃꯦ
ꯍꯣꯏ ꯍꯣꯏ ꯐꯔꯦ ꯐꯔꯦ ꯑꯝ ꯅꯨꯡꯉꯥꯏꯖꯔꯦ
ꯎꯝ